ꯍꯜꯂꯣ
ꯍꯂꯣ
ꯑꯥ
ꯀꯃꯥꯏ ꯀꯃꯥꯏꯅ ꯇꯧꯔꯤꯒꯦ ꯅꯨꯡꯉꯥꯏꯔꯤꯕ꯭ꯔꯣ ꯏꯆꯟꯕꯨꯣ
ꯑꯥ ꯅꯨꯡꯉꯥꯏꯌꯦ ꯇꯥꯃꯣ ꯌꯥꯝ ꯊꯥꯖꯗꯌꯦ ꯇꯥꯃꯣ ꯅꯪꯒ ꯁꯨꯃꯥꯏꯅ ꯑꯩꯉꯣꯟꯗꯒ ꯐꯣꯟꯒ ꯇꯧꯕꯤꯔꯛꯄꯁꯦ
ꯍꯣꯏ ꯄꯥꯎ ꯐꯥꯎꯅꯗꯕ ꯀꯨꯏꯔꯦꯅ ꯇꯧꯔꯛꯏꯅꯦ ꯀꯔꯤ ꯀꯔꯤ ꯃꯊꯦꯜ ꯆꯥꯈꯤꯒꯦ ꯉꯁꯤꯕꯣ
ꯁꯤꯗꯗ ꯑꯃꯨꯛ ꯑꯗꯨꯝ ꯍꯥꯏꯗꯤ ꯃꯌꯥꯝ ꯃꯌꯥꯝꯅ ꯑꯗꯨꯝ ꯊꯣꯡꯖꯤꯟꯈ꯭ꯔꯦ ꯍꯥꯏꯗꯤ ꯀꯣꯕꯤ ꯃꯁꯣꯏꯅꯦ ꯑꯗꯩ ꯈꯥꯃꯦꯟ ꯁꯤꯟꯕꯒ ꯑꯗꯨꯝ ꯊꯥꯎ ꯉꯧꯔꯒ ꯑꯗꯨꯝ ꯃꯦꯟ ꯃꯦꯟ ꯊꯣꯡꯕꯗꯣ ꯑꯗꯨꯗ ꯑꯣꯏꯅ ꯆꯥꯥꯁꯟꯈ꯭ꯔꯦ ꯑꯗꯣ ꯇꯥꯃꯣ ꯍꯣꯏꯒꯤꯗꯤ ꯀꯩ ꯏꯟꯁꯥꯡ ꯆꯥꯕꯤꯔꯒꯦ ꯉꯁꯤ
ꯉꯁꯤꯁꯦ ꯏꯃꯥꯟꯅꯕ ꯑꯃꯅꯤꯁꯨ ꯂꯥꯛꯄ ꯑꯗꯨꯒꯤ ꯃꯣꯏꯅ ꯑꯣꯛꯁꯥ ꯊꯣꯡꯕ ꯆꯥꯅꯤꯡꯉꯦꯅ ꯑꯩꯅ ꯑꯣꯛꯁꯥ ꯐꯖꯅ ꯊꯣꯡꯉꯒ ꯄꯤꯖꯈꯤ
ꯑꯣ ꯑꯗꯨ ꯑꯁ ꯇꯥꯃꯣ ꯍꯁꯨ ꯃꯇꯥꯡ ꯌꯥꯝ ꯆꯥꯔꯦꯅꯦ ꯍꯥꯏꯗꯤ ꯁꯤ ꯑꯩꯅꯁꯨ ꯇꯥꯃꯣꯗ ꯍꯪꯖꯅꯤꯡꯉꯝꯃꯤꯁꯦ ꯇꯥꯃꯣꯅ ꯍꯥꯝꯃꯣ ꯍꯥꯏꯗꯤ ꯑꯩꯈꯣꯏ ꯄꯨꯟꯅ ꯆꯥꯃ ꯆꯥꯃꯤꯟꯅꯈꯤꯕꯗꯨꯗ ꯍꯣꯏ ꯇꯥꯃꯣꯅ ꯑꯣꯛꯁꯥ ꯊꯣꯡꯕꯤꯈꯤꯕ ꯑꯗꯨꯗꯨ ꯑꯩꯗꯣ ꯑꯁ ꯃꯍꯥꯎꯗꯣ ꯍꯥꯏꯗꯤ ꯑꯩꯈꯣꯏ ꯁꯥꯏꯗ ꯊꯣꯡꯕꯁꯤꯗꯤ ꯑꯗꯨꯝ ꯇꯥꯃꯣꯅ ꯊꯣꯡꯤꯕ ꯃꯍꯥꯎ ꯑꯗꯨꯗꯤ ꯏꯍꯧ ꯌꯧꯗ꯭ꯔꯕ ꯑꯩꯁꯦ ꯇꯥꯃꯣꯗ ꯍꯥꯏꯗꯤ ꯀꯃꯥꯏ ꯀꯃꯥꯏꯅ ꯇꯧꯔꯤꯅꯣ ꯈꯣꯠꯂꯤꯅꯣꯁꯦ ꯍꯪꯅꯤꯡꯕ ꯀꯨꯏꯔꯝꯃꯕꯅꯦ ꯑꯗꯣ ꯇꯥꯃꯣꯅ ꯉꯁꯤ ꯍꯥꯏꯗꯤ ꯑꯣ ꯁꯥ ꯊꯣꯡꯕꯁꯦ ꯄꯜꯂꯛꯄꯁꯤꯗ ꯪ ꯈꯪꯅꯤꯡ ꯅꯤꯡꯁꯤꯡꯉꯤ ꯑꯗꯣ ꯇꯥꯃꯣꯅ ꯍꯥꯏꯐꯦꯠꯇꯪ ꯍꯥꯏꯗꯤ ꯇꯥꯡ ꯆꯥꯔꯒꯗꯤ ꯍꯥꯏꯕꯤꯔꯝꯕ ꯌꯥꯒꯗ꯭ꯔꯣ
ꯌꯥꯏꯦ ꯌꯥꯏ ꯍꯥꯏꯒꯦ ꯃꯛꯁꯥ ꯊꯣꯡꯕꯁꯦ ꯑꯩꯈꯣꯏꯒꯤ ꯃꯈꯜ ꯑꯅꯤ ꯊꯣꯛꯅ ꯊꯣꯡ ꯌꯥꯏ ꯍꯥꯏꯇꯥꯔꯦꯀꯣ ꯀꯂꯥꯒꯨꯝꯕꯜ ꯈꯔ ꯑꯃꯅ ꯑꯩꯈꯣꯏꯒꯤ ꯊꯥꯎ ꯍꯥꯞꯄꯒ ꯑꯗꯨꯝ ꯊꯣꯡꯕ ꯄꯥꯝꯕ ꯂꯩ ꯑꯗꯨꯒ ꯊꯥꯎ ꯁꯨꯃꯥꯡ ꯍꯥꯞꯇꯕꯤꯗ ꯊꯣꯡꯕꯁꯨ ꯂꯩ ꯑꯅꯤꯃꯛ ꯑꯗꯨꯝ ꯍꯥꯎꯅ ꯊꯣꯡꯕ ꯌꯥꯏ ꯍꯥꯏꯇꯥꯔꯦ ꯑꯗ ꯑꯣꯁꯥꯔ ꯊꯣꯡꯕꯁꯤꯗꯗꯤ ꯑꯩꯈꯣꯏꯒꯤ ꯃꯔꯨ ꯑꯣꯏꯅ ꯁꯤꯡꯁꯦ ꯈꯔ ꯌꯥꯝ ꯆꯥꯟꯅꯩ ꯁꯤꯡꯁꯤꯃ ꯈꯔ ꯐꯖꯅ ꯍꯥꯞꯄꯤꯔꯕ ꯆꯥꯃꯔꯣꯏ ꯑꯗꯨꯒ ꯑꯩꯈꯣꯏ ꯈꯒꯤ ꯉꯥꯏꯔꯣꯡ ꯉꯅ ꯑꯩꯈꯣꯏꯒꯤ ꯃꯔꯨꯝ ꯃꯔꯨꯝ ꯑꯃ ꯂꯩꯕꯗꯣ
ꯑꯥ
ꯑꯗꯨꯗꯣ ꯃꯁꯤ ꯍꯥꯞꯄ ꯌꯥꯝ ꯆꯥꯅꯩ ꯑꯗꯨꯒ ꯑꯣꯥꯛꯁꯥ ꯊꯣꯡꯕꯁꯤꯁꯨ ꯑꯩꯈꯣꯏꯒꯤ ꯑ ꯁꯥ ꯃꯈꯜꯗꯁꯨ ꯂꯩ ꯍꯥꯏ ꯇꯔꯦ ꯑꯩꯈꯣꯏꯒꯤ ꯌꯥꯝꯅ ꯍꯥꯎꯅ ꯆꯥꯒꯦ ꯍꯥꯏꯇꯥꯔꯒꯗꯤ ꯑꯩꯈꯣꯏꯒꯤ ꯑꯣꯛꯁꯁꯤ ꯃꯄꯥꯟ ꯁꯥ ꯉꯥꯛꯇ ꯊꯣꯡꯕꯁꯤ ꯀꯌꯥ ꯍꯧꯥꯎꯒꯟꯗꯦ ꯑꯗꯨꯅ ꯑꯩꯈꯣꯏꯒꯤ ꯄꯥꯟ ꯁꯥꯁꯤꯗ ꯑꯩꯈꯣꯏꯒꯤ ꯃꯅꯨꯡꯅꯨꯡꯁꯥ ꯍꯥꯏꯇꯥꯔꯦꯅꯦ ꯑꯩꯈꯣꯏꯒꯤ ꯀꯥꯂꯦꯖꯥ ꯃꯔꯤꯟ ꯁꯒꯨꯝꯕꯁꯦ ꯈꯔ ꯍꯥꯞꯄ ꯊꯣꯡꯕꯁꯦ ꯃꯁꯤꯅ ꯌꯥꯝ ꯍꯥꯎꯏꯤ ꯉꯁꯤꯁꯦ ꯑꯗꯨꯃꯥꯏꯅ ꯊꯣꯡꯉꯦ ꯑꯩꯅ
ꯑ
ꯑꯗꯣ ꯉꯁꯤ ꯑꯗꯨꯝ ꯊꯣꯡꯕꯒꯤ ꯃꯑꯣꯡꯗꯣ ꯑꯗꯨꯝ ꯍꯥꯏꯔꯛꯑꯒꯦ ꯑꯗꯣ ꯌꯦꯡꯉꯣ ꯇꯁꯟꯒꯤꯁꯨ ꯇ꯭ꯔꯥꯏ ꯇꯧꯔꯒꯀꯣ ꯑꯩꯈꯣꯏꯅ ꯑꯍꯥꯟꯕꯗ ꯃꯅꯨꯡꯅꯨꯡꯁꯥ ꯌꯥꯎꯔꯒꯗꯤ ꯃꯅꯨꯡꯅꯨꯡꯁꯥꯁꯦ ꯃꯅꯝ ꯈꯤꯇꯪ ꯅꯝꯕ ꯌꯥꯎꯋꯦꯕꯀꯣ ꯑꯗꯨꯅ ꯃꯅꯝ ꯅꯕꯁꯤꯦ ꯀꯣꯛꯅꯕꯒꯤꯗꯃꯛꯇ ꯑꯩꯈꯣꯏꯅ ꯃꯥꯁꯦ ꯍꯥꯟꯅ ꯈꯛꯇꯪꯅꯨꯡꯁꯥꯥꯁꯦ ꯈꯛꯇꯪ ꯍꯥꯟꯅ ꯑꯩꯈꯣꯏꯅ ꯏꯁꯤꯡ ꯑꯁꯥꯕꯗ ꯐꯨꯠꯇꯣꯛꯄꯤꯒꯅꯤ ꯃꯉꯣꯟꯗ ꯁꯤꯡ ꯈꯔ ꯍꯥꯞꯄ ꯌꯥꯏ ꯇꯦꯖꯄꯇꯥ ꯍꯥꯞꯄ ꯌꯥꯏ ꯃꯅꯝ ꯀꯣꯛ ꯍꯥꯄ ꯌꯥꯕꯀꯣ ꯑꯗꯨꯒ ꯀꯨꯝ ꯈꯔ ꯍꯥꯞꯄꯤꯔꯒ ꯐꯨꯠꯂꯣꯅꯤ ꯐꯨꯠꯂꯣꯏꯔꯕ ꯃꯇꯨꯡ ꯃꯇꯨꯡꯗ ꯃꯥꯁꯦ ꯂꯧꯊꯕꯤꯔꯒ ꯑꯩꯈꯣꯏꯅ ꯀꯛꯅꯤꯡꯉꯤꯕ ꯄꯤꯁ ꯑꯩ ꯑꯩꯒꯤ ꯑꯄꯥꯝꯕ ꯆꯥꯎꯅ ꯆꯥꯅꯤꯡꯒꯅ ꯆꯥꯎꯅ ꯀꯛꯄꯤꯔꯣ ꯄꯤꯛꯅ ꯆꯥꯅꯤꯡꯒꯅ ꯄꯤꯛꯅ ꯀꯛꯄꯤꯔꯣ ꯑꯗꯨꯒ ꯑꯗꯨꯃꯥꯏꯅ ꯀꯛꯑꯕ ꯃꯇꯨꯡꯗ ꯉꯁꯥꯏꯒꯤ ꯃꯄꯥꯟ ꯁꯥꯁꯤꯡꯁꯤꯡꯗꯨꯒ ꯇꯣꯉꯥꯟ ꯇꯣꯉꯥꯟꯅ ꯊꯝꯃꯦ ꯍꯥꯏꯔꯒ ꯑꯩꯈꯣꯏꯒꯤ ꯃꯅꯨꯡꯁꯥ ꯌꯥꯎꯔ ꯊꯣꯡꯕꯁꯤꯗꯗꯤ ꯑꯩꯈꯣꯏ ꯊꯥꯎ ꯈꯤꯇꯪ ꯌꯥꯎꯕꯁꯤꯅ ꯍꯥꯎꯕ ꯍꯦꯜꯂꯦꯕꯀꯣ
ꯑꯥ
ꯑꯗꯨꯅ ꯑꯩꯈꯣꯏ ꯊꯥꯎ ꯈꯖꯤꯛꯇꯪ ꯃꯃꯤꯡꯇꯒꯤ ꯇꯤꯜꯍꯧ ꯉꯧꯕ ꯈꯣꯠꯄ ꯃꯔꯣꯏ ꯃꯔꯥꯡ ꯉꯧꯕꯁꯦ ꯌꯥꯅꯕꯒꯤꯗꯃꯛꯇ ꯊꯥꯎ ꯈꯔ ꯉꯧꯕꯤꯔꯣ ꯑꯍꯥꯟꯕꯗ ꯃꯤ ꯃꯤꯒꯤ ꯑꯄꯥꯝꯕꯅꯤ ꯑꯗꯨꯕꯨ ꯑꯩꯈꯣꯏꯅ ꯑꯩꯅ ꯁꯨꯝ ꯊꯣꯡꯖꯕꯗ ꯑꯩꯒꯤ ꯑꯣꯏꯅ ꯑꯩ ꯑꯍꯥꯟꯕꯗ ꯖꯤꯔꯥ ꯈꯤꯇꯪ ꯖꯤꯔꯥ ꯃꯄꯨꯝ ꯈꯤꯇꯪ ꯊꯥꯗꯖꯩ ꯍꯥꯟꯅ ꯖꯤꯦꯔꯥ ꯃꯄꯨꯝꯁꯤ ꯊꯥꯗꯔ ꯃꯇꯨꯡꯗ ꯇꯦꯖꯄꯇꯥ ꯃꯅꯥ ꯊꯥꯗꯩ ꯑꯗꯨꯒ ꯇꯤꯜꯍꯧꯁꯤꯡ ꯉꯧꯕꯤꯔꯅꯤ ꯇꯤꯜꯍꯧ ꯊꯥꯗꯔꯅꯤ ꯑꯗꯨꯒ ꯇꯤꯜꯍꯧꯁꯤꯅ ꯊꯥꯗꯕꯁꯤꯗ ꯁꯥ ꯃꯔꯣꯏꯁꯨ ꯑꯗꯨꯝ ꯌꯥꯎꯅ ꯈꯔ ꯊꯥꯗꯩꯀꯣ ꯑꯗꯨꯒ ꯁꯥ ꯃꯔꯣꯏꯁꯤꯒ ꯇꯤꯜꯍꯧꯁꯤꯒ ꯉꯧꯔꯀꯥꯟꯗ ꯇꯤꯜꯍꯧꯁꯦ ꯑꯩꯈꯣꯏꯅ ꯈꯤꯇꯪ ꯉꯧꯔꯒ ꯃꯥꯁꯦ ꯑꯩꯈꯣꯏꯒꯤ ꯈꯔ ꯉꯥꯡꯁꯤꯜꯂꯛꯄ ꯍꯥꯏꯇꯥꯔꯦ ꯑꯩꯈꯣꯏꯅ
ꯑꯥ
ꯒꯣꯜꯗꯟ ꯕ꯭ꯔꯥꯎꯟꯒ ꯍꯥꯏꯕ ꯃꯆꯨꯁꯦ ꯁꯤ ꯆꯪꯉꯛꯄ ꯃꯇꯝꯁꯤꯗ ꯑꯩꯈꯣꯏꯅ ꯑꯩꯈꯣꯏꯒꯤ ꯁꯤꯡ ꯍꯥꯞꯄꯤꯕ ꯌꯥꯔꯦ ꯑꯗꯨꯒ ꯆꯅꯝ ꯍꯥꯞꯄꯤꯕ ꯌꯥꯔꯦ ꯑꯗꯨꯒ ꯑꯅꯤꯁꯦ ꯉꯍꯥꯛꯇꯪ ꯉꯧꯔꯅꯤ ꯉꯥꯏꯍꯥꯛꯇꯪ ꯉꯧꯔ ꯃꯇꯨꯡꯗ ꯑꯩꯈꯣꯏꯒꯤ ꯖꯤꯔꯥ ꯁꯨꯕ ꯑꯗꯒꯤ ꯃꯆꯜ ꯐꯦꯗꯤꯒꯣꯝ ꯃꯔꯨ ꯁꯤꯒꯨꯝꯕ ꯑꯩꯈꯣꯏꯅ ꯍꯥꯞꯅꯤꯡꯕ ꯂꯩꯕ ꯏꯁꯄꯥꯏꯁꯤꯁ ꯃꯌꯥꯝ ꯍꯥꯏꯇꯥꯔꯦꯅꯦꯀꯣ
ꯑꯥ
ꯁꯤꯖꯤꯡꯁꯦ ꯍꯥꯞꯄꯤꯔꯣ ꯑꯗꯨ ꯍꯥꯞꯄ ꯃꯇꯨꯡꯗ ꯑꯩꯈꯣꯏꯅ ꯑꯗꯨꯗꯨ ꯉꯧꯔꯒ ꯑꯩꯈꯣꯏꯅ ꯎꯃꯣꯔꯣꯛ ꯑꯇꯦꯛꯄ ꯖꯦ ꯑꯩꯈꯣꯏꯅ ꯃꯅꯝ ꯅꯨꯡꯁꯤꯅꯕ ꯈꯤꯇꯪ ꯑꯗꯨꯝ ꯍꯥꯞꯄ ꯌꯥꯏ ꯑꯗꯨꯒ ꯃꯣꯔꯣꯛ ꯑꯁꯨꯕꯁꯦ ꯃꯁꯤ ꯑꯗꯨꯝ ꯃꯆꯨꯗꯁꯨ ꯐꯖꯕꯀꯣ ꯑꯗꯨꯒ ꯍꯥꯎ ꯍꯥꯎꯕ ꯑꯗꯨꯃꯥꯏꯅ ꯍꯥꯞꯄ ꯌꯥꯏ ꯑꯗꯥꯢ ꯉꯧꯔꯕ ꯃꯇꯨꯡꯗ ꯑꯩꯈꯣꯏꯅ ꯑ ꯀꯩꯒꯨꯝꯕ ꯀꯥꯁꯜꯂꯛꯄ ꯍꯥꯏꯗꯤ ꯅꯞꯁꯜꯂꯛꯄ ꯌꯥꯎꯔꯒꯗꯤ ꯑꯩꯈꯣꯏꯅ ꯏꯁꯤꯡꯁꯦ ꯈꯖꯤꯛꯇꯪ ꯑ ꯍꯩꯖꯤꯟꯕ ꯌꯥꯏ ꯀꯣ ꯈꯖꯤꯛꯇꯪ
ꯑꯥꯡ
ꯑꯗꯨꯒ ꯑꯗꯨ ꯃꯌꯥꯝ ꯃꯥꯒꯤ ꯃꯆꯜ ꯃꯌꯥꯝꯁꯦ ꯃꯨꯜꯂꯦ ꯍꯥꯏꯔꯛꯄ ꯀꯥꯟꯗꯨꯗ ꯑꯩꯈꯣꯏ ꯉꯁꯥꯏꯒꯤ ꯁꯥꯁꯦ ꯉꯁꯥꯏꯒꯤ ꯑꯩꯈꯣꯏꯅ ꯃꯅꯨꯡ ꯁꯥꯗꯗꯤ ꯈꯔ ꯐꯣꯠꯇꯣꯛꯈ꯭ꯔꯕꯅꯤꯅ ꯑꯗꯨꯅ ꯀꯣꯟꯅ ꯍꯥꯞ ꯄꯤꯔꯒ ꯑꯩꯈꯣꯏꯒꯤ ꯃꯄꯥꯟ ꯁꯥꯒꯤ ꯑꯩꯈꯣꯏ ꯀꯦꯞꯁꯨꯜꯒꯨꯝꯕ ꯀꯩꯒꯨꯝꯕꯁꯦ ꯊꯥꯎ ꯈꯔ ꯍꯦꯟ ꯊꯣꯛꯂꯛꯅꯕ ꯑꯗꯨꯗꯣ ꯍꯥꯟꯅ ꯊꯥꯗꯕꯤꯔꯒ ꯑꯗꯨꯗꯣ ꯉꯧꯕꯤꯔꯅꯤ ꯑꯗꯩ ꯉꯧꯕ ꯑꯗꯨꯏ ꯉꯧꯕ ꯀꯥꯟꯁꯤꯗ ꯊꯨꯝ ꯈꯤꯇꯪ ꯑꯃ ꯆꯥꯏꯕꯤꯔꯣ ꯉꯁꯥꯏ ꯃꯅꯨꯡꯁꯥꯗꯒꯤ ꯑꯩꯈꯣꯏꯅ ꯐꯨꯠꯄꯗ ꯊꯨꯝ ꯈꯔ ꯍꯥꯞꯈ꯭ꯔꯕꯅꯤꯅ ꯃꯥꯒꯤꯗꯤ ꯌꯥꯔꯅꯤ ꯑꯗꯨꯒ ꯃꯄꯥꯟ ꯁꯥꯒꯤꯗꯤ ꯊꯨꯝ ꯈꯤꯇꯪ ꯆꯥꯏꯕꯤꯔꯣ ꯊꯨꯝ ꯈꯤꯇꯪ ꯆꯥꯏꯕꯤꯔꯀꯥꯟꯗ ꯑꯩꯈꯣꯏꯒꯤ ꯃꯉꯣꯟꯗꯒꯤ ꯃꯍꯤ ꯊꯥꯎ ꯀꯩꯀꯥꯗꯤ ꯈꯔ ꯊꯣꯛꯂꯛꯑꯅꯦꯕꯀꯣ
ꯎꯝ
ꯑꯗꯨ ꯊꯣꯛꯂꯛꯄ ꯀꯥꯟꯁꯤꯗ ꯑꯩꯈꯣꯏꯅ ꯉꯁꯥꯏꯒꯤ ꯃꯅꯨꯡꯁꯥ ꯉꯁꯥꯏꯒꯤ ꯀꯛꯑ ꯀꯛꯑ ꯊꯝꯕꯤꯕ ꯑꯗꯨ ꯑꯃꯨꯛ ꯍꯥꯞꯄꯤꯔꯣ ꯑꯗꯨꯒ ꯐꯖꯅ ꯉꯧꯕꯤꯔꯣ ꯃꯈꯨꯝ ꯍꯥꯏꯐꯦꯠ ꯈꯨꯝꯖꯤꯟꯕꯤꯔꯣ ꯃꯤꯅꯠ ꯃꯉꯥꯃꯨꯛ ꯑꯗꯨꯒ ꯍꯥꯡꯇꯣꯛꯄꯤꯔ ꯉꯧꯕꯤꯔꯀꯥꯟꯗ ꯃꯉꯣꯟꯗꯒꯤ ꯃꯍꯤ ꯊꯥꯎ ꯀꯌꯥꯝ ꯊꯣꯛꯂꯛꯑꯅꯤ ꯑꯗꯨꯝ ꯀꯥꯟꯁꯤꯗ ꯑꯩꯈꯣꯏꯅ ꯑꯣꯠ ꯄꯤꯔꯅꯤ ꯑꯣꯠꯂꯒ ꯑꯩꯈꯣꯏꯅ ꯑꯗꯨꯗ ꯑꯩꯈꯣꯏꯅ ꯃꯣꯔꯣꯛ ꯉꯁꯥꯏ ꯃꯀꯨꯞ ꯍꯥꯞꯈ꯭ꯔꯕ ꯃꯇꯨꯡꯗ ꯑꯩꯈꯣꯏꯒꯤ ꯃꯤꯔꯆ ꯄꯥꯎꯗꯔ ꯉꯥꯡꯅꯕꯁꯦ ꯃꯁꯤꯖꯤꯝ ꯍꯥꯞꯄꯤꯔꯣ ꯑꯗꯨ ꯍꯥꯞꯄꯒ ꯃꯆꯨꯗꯤ ꯀꯣꯟꯅ ꯍꯥꯞꯄꯤꯒꯗꯅꯤ ꯍꯥꯟꯅ ꯍꯥꯞꯄꯁꯨ ꯀꯩꯁꯨꯕꯨꯗꯤ ꯀꯥꯏꯗꯦ ꯑꯗꯨꯕꯨ ꯀꯣ ꯍꯥꯟꯅ ꯍꯥꯞꯆꯤꯜꯂꯒꯗꯤ ꯀꯩꯅꯣ ꯀꯥꯕꯒꯤ ꯆꯥꯟꯁꯁꯦ ꯈꯤꯇꯪ ꯂꯩ ꯑꯗꯨꯅ ꯃꯆꯨꯁꯤꯅ ꯈꯤꯇꯪ ꯀꯣꯟꯅ ꯍꯥꯞꯄꯤꯕ ꯌꯥꯏ ꯑꯗꯨꯗꯒꯤ ꯑꯩꯈꯣꯏꯅ ꯃꯥꯁꯦ ꯑꯣꯠꯂꯅꯤ ꯑꯣꯠꯂꯒ ꯑꯩꯈꯣꯏꯅ ꯉꯧꯔꯕ ꯃꯇꯨꯡꯗ ꯑꯩꯈꯣꯏꯅ ꯃꯥꯁꯦ ꯃꯨꯟꯅꯕꯒꯤꯗꯃꯛꯇ ꯑꯩꯈꯣꯏꯅ ꯃꯍꯤ ꯍꯥꯟꯅ ꯈꯔ ꯍꯥꯞꯄꯤꯒꯗꯕꯅꯦꯕꯀꯣ ꯑꯗꯨꯅ ꯃꯍꯤ ꯈꯔ ꯍꯩꯖꯤꯟꯕꯤꯔꯅꯤ ꯃꯍꯤ ꯈꯔ ꯍꯩꯖꯤꯜꯂꯒ ꯑꯩꯈꯣꯏꯅ ꯃꯥꯁꯦ ꯃꯈꯨꯝ ꯈꯨꯝꯁꯤꯜꯂꯒ ꯃꯨꯟꯅꯕꯒꯤꯗꯃꯛꯇ ꯇ ꯍꯥꯟꯅ ꯐꯨꯠꯄꯤꯔꯣ ꯐꯨꯠꯂꯕ ꯃꯇꯨꯡꯗ ꯃꯥꯁꯦ ꯑꯩꯈꯣꯏꯅ ꯃꯨꯜꯂꯛꯑꯦ ꯍꯥꯏꯕ ꯀꯥꯟꯗꯨꯗ ꯑꯩꯈꯣꯏꯅ ꯑꯃꯨꯛ ꯃꯥꯁꯦ ꯃꯈꯨꯝ ꯍꯥꯡꯇꯣꯛꯑꯒ ꯃꯍꯤ ꯌꯥꯎꯔꯝꯕꯗꯨ ꯈꯔ ꯅꯪꯖꯅꯕ ꯀꯪꯅꯕ ꯑꯩꯅ ꯄꯨꯡꯀꯪ ꯀꯪꯅ ꯆꯥꯅꯤꯡꯉꯒꯁꯨ ꯀꯪꯗ꯭ꯔꯤꯕ ꯉꯧꯕꯤꯔꯣ ꯑꯗꯨꯒ
ꯑꯥ
ꯃꯍꯤꯁꯦ ꯀꯪꯁꯤꯟꯈ꯭ꯔꯒ ꯑꯩꯅ ꯃꯍꯤ ꯆꯥꯅꯤꯡꯕ ꯂꯩꯔꯒꯁꯨ ꯃꯍꯤ ꯈꯤꯇꯪ ꯑꯃ ꯍꯥꯞꯄꯤꯔꯒ ꯑꯃꯨꯛ ꯂꯣꯟꯕꯤꯔꯣ ꯑꯗꯨꯃꯥꯏꯅ ꯂꯣꯜꯂ ꯃꯇꯨꯡꯗ ꯉꯁꯥꯏꯒꯤ ꯃꯆꯨ ꯀꯩꯀꯥꯗꯨꯁꯨ ꯍꯥꯞꯄ ꯌꯥꯔꯦ ꯃꯆꯨ ꯀꯩꯀꯥ ꯍꯥꯞꯄ ꯃꯇꯨꯡꯗ ꯑꯩꯈꯣꯏꯒꯤ ꯃꯣꯔꯣꯛ ꯀꯩꯀꯥ ꯁꯥ ꯃꯔꯣꯏ ꯑꯩꯈꯣꯏꯅ ꯍꯥꯞꯅꯤꯡꯕ ꯍꯥꯏꯇꯥꯔꯦꯅꯦꯀꯣ ꯑꯗꯗꯒꯤ ꯉꯁꯥꯏ ꯍꯔꯤꯕꯣꯛ ꯑꯗꯗꯒꯤ ꯉꯁꯥꯏꯒꯤ ꯑꯩꯅ ꯍꯥꯏꯈꯤꯕ ꯉꯥꯏꯔꯣꯡ ꯀꯩꯀꯥ ꯃꯌꯥꯝꯁꯦ ꯍꯥꯞꯄꯤꯔꯒ ꯐꯖꯅ ꯂꯣꯜꯂꯕ ꯃꯇꯨꯡꯗ ꯑꯩꯈꯣꯏꯒꯤ ꯅꯥꯡꯁꯤꯜꯂꯛꯄ ꯇꯥꯏꯃꯤꯡꯁꯤꯗ ꯑꯩꯈꯣꯏꯒꯤ ꯊꯨꯝ ꯃꯣꯔꯣꯛ ꯌꯥꯔꯕ꯭ꯔꯥ ꯍꯥꯏꯅ ꯇꯦꯁ ꯍꯥꯏꯐꯦꯠ ꯇꯧꯕꯤꯔꯣ ꯋꯥꯠꯂꯒꯅ ꯍꯥꯞꯄꯤꯔꯣ ꯑꯗꯨꯒ ꯆꯞ ꯆꯥꯔꯒꯅ ꯆꯞ ꯆꯥꯔꯦ ꯑꯗꯨꯃꯥꯏꯅ ꯇꯧꯔꯒ ꯊꯣꯡꯉꯅꯤ ꯊꯣꯡꯉ ꯂꯣꯏꯔꯕ ꯃꯇꯨꯡꯗ ꯑꯩꯈꯣꯏꯒꯤ ꯂꯣꯏꯔꯝꯗꯥꯏꯗ ꯁꯥ ꯃꯔꯣꯏ ꯈꯔ ꯆꯥꯏꯕꯤꯔꯣ ꯎ ꯃꯣꯔꯣꯛ ꯑꯇꯦꯛꯄ ꯂꯩꯔꯒ ꯎ ꯃꯣꯔꯣꯛ ꯑꯇꯦꯛꯄ ꯃꯊ ꯊꯥꯡꯖꯔꯝꯗꯥꯏꯗ ꯑꯩꯈꯣꯏꯒꯤ ꯆꯥꯏꯁꯤꯟꯕꯁꯦ ꯑꯩꯈꯣꯏꯒꯤ ꯌꯥꯝꯅ ꯑꯩꯈꯣꯏꯒꯤ ꯐ꯭ꯔꯦꯁ ꯑꯣꯏꯕ ꯑꯦꯔꯣꯃꯥ ꯑꯃ ꯎ ꯃꯣꯔꯣꯛꯀꯤ ꯑꯦꯔꯣꯃꯥ ꯑꯃ ꯄꯤꯕꯅꯦ ꯃꯅꯝ ꯑꯃ ꯀꯣ ꯑꯗꯨꯗꯣ ꯌꯥꯝ ꯍꯥꯎꯕꯅꯦ ꯍꯥꯏꯇꯥꯔꯦ ꯑꯗꯨꯃꯥꯏꯅ ꯑꯗꯨ ꯃꯤꯠ ꯃꯁꯂꯥ ꯂꯩꯔꯦ ꯃꯤꯠ ꯃꯁꯂꯥ ꯈꯔ ꯆꯥꯏꯕꯤꯔꯣ ꯑꯗꯨꯒ ꯑꯩꯈꯣꯏꯒꯤ ꯆꯥꯛꯁꯦ ꯑꯩꯈꯣꯏꯒꯤ ꯎꯏ ꯎꯏ ꯅꯥꯎꯕ ꯆꯥꯛ ꯑꯃꯒ ꯐꯖꯅ ꯆꯥꯔꯒꯗꯤ ꯌꯥꯝ ꯍꯥꯎꯕꯅꯦ ꯑꯗꯨ
ꯑꯣ ꯑꯁꯇꯃꯣ ꯌꯥꯗꯤ ꯇꯥꯃꯣꯅ ꯍꯥꯏꯕꯤꯔꯤꯕ ꯍꯥꯏꯗꯤ ꯊꯣꯡꯕ ꯊꯥꯛꯄꯒꯤ ꯃꯑꯣꯡꯁꯇꯪ ꯇꯥꯕꯗ ꯑꯩꯗꯤ ꯑꯁꯇꯤꯟꯕ ꯆꯨꯝꯃꯦꯔ ꯑꯗꯣ ꯑꯩꯁꯨ ꯅꯣꯡꯃ ꯍꯥꯏꯗꯤ ꯍꯟꯗꯛꯄꯨꯗꯤ ꯍꯥꯏꯗꯤ ꯑ ꯇ ꯃꯣꯅ ꯍꯥꯏꯕꯤꯕꯗꯁꯨ ꯍꯥꯏꯗꯤ ꯃꯅꯨꯡ ꯁꯥꯒ ꯃꯄꯥꯟ ꯁꯥꯒ ꯈꯤꯇꯪꯁꯦ ꯍꯥꯏꯗꯤ ꯃꯤꯛꯁ ꯇꯧꯔꯒ ꯊꯣꯡꯕꯁꯤꯅ ꯍꯦꯟꯅ ꯃꯍꯥꯎ ꯑꯃ ꯄꯤꯒꯦꯅꯁꯨ ꯍꯥꯏꯕꯤꯕꯅꯤꯅ ꯍꯥꯏꯗꯤ ꯁꯟꯗꯦꯒꯨꯝꯕ ꯑꯩꯅ ꯍꯥꯏꯗꯤ ꯃꯇꯝ ꯈꯔ ꯍꯦꯟꯅ ꯁꯪꯕ ꯅꯨꯃꯤꯠ ꯑꯃꯗ ꯃꯊꯪꯒꯤ ꯁꯟꯗꯦꯁꯤꯗ ꯈꯤꯇꯪ ꯑꯩ ꯍꯧꯖꯤꯛ ꯇꯥꯃꯣꯅ ꯍꯥꯏꯕꯤꯔꯤꯕꯁꯤꯡꯗꯣ ꯇꯧꯔꯒ ꯇꯪ ꯆꯥꯖꯕ ꯇꯥꯔꯦ
ꯍꯣꯏ ꯍꯣꯏ ꯌꯦꯡꯕꯤꯌꯨ ꯑꯗꯨꯒ ꯑꯩꯈꯣꯏꯒꯤ ꯑꯣꯛꯁꯦ ꯄꯛꯁꯥꯁꯦ ꯑꯩꯈꯣꯏꯒꯤ ꯀꯩꯒꯨꯝꯕ ꯍꯥꯏꯥꯟꯅ ꯅꯨꯡꯁꯥ ꯐꯪꯗ꯭ꯔꯒꯁꯨ ꯏꯆꯟ ꯍꯣꯏꯒꯤ ꯑꯗꯨꯋꯥꯏꯗ ꯁꯟꯁꯥꯗꯤ ꯐꯪꯒꯗ꯭ꯔꯥ
ꯑ ꯑꯗꯨꯝ ꯐꯪꯉꯦ ꯑꯗꯣ ꯑꯩꯈꯣꯏꯒꯤ ꯅꯛꯅꯕ ꯈꯨꯟꯗ ꯑꯗꯨꯝ ꯐꯪꯉꯦ
ꯑꯣ ꯑꯗꯨꯗꯤ ꯑꯣꯛꯁꯥꯒ ꯁꯟꯁꯥꯒ ꯄꯨꯟꯅ ꯌꯥꯟꯁꯤꯜꯂꯒ ꯊꯣꯡꯕꯁꯦ ꯃꯁꯤꯁꯨ ꯌꯥꯝ ꯍꯥꯎꯕꯅꯤ ꯃꯁꯤꯁꯨ ꯑꯃꯨꯛꯇꯪ ꯇ꯭ꯔꯥꯏ ꯇꯧꯕ ꯌꯥꯏ ꯍꯧꯖꯤꯛꯀꯤ ꯑꯗꯨꯃꯥꯏꯅ ꯆꯞ ꯃꯥꯟꯅꯅ ꯊꯣꯡꯕꯀꯣ ꯑꯗ ꯃꯥꯅ ꯈꯔ ꯀꯨꯏꯅ ꯍꯦꯛ ꯂꯣꯟꯕꯤꯕ ꯍꯥꯏꯇꯥꯔꯦ ꯑꯗꯨꯃꯥꯏꯅ ꯑꯣꯛꯁꯥꯒ ꯁꯟꯁꯥꯔꯒ ꯊꯣꯡꯕꯁꯤꯁꯨ ꯌꯥꯝ ꯍꯥꯎꯕꯅꯤ ꯑꯗꯨꯁꯨ ꯇ꯭ꯔꯥꯏ ꯇꯧꯕ ꯌꯥꯏ ꯑꯗꯨ ꯏꯆꯟ ꯅꯣꯡꯃ ꯀꯣꯏꯊꯣꯔꯛꯑꯣ ꯑꯩꯈꯣꯏꯗ ꯑꯩ ꯑꯩꯅ ꯊꯣꯡꯉꯒ ꯑꯗꯨꯃꯥꯏꯅ ꯑ ꯑꯝꯇ ꯄꯤꯖꯖꯒꯦ ꯍꯥꯏꯇꯥꯔꯦ
ꯑꯣ ꯍꯣꯏ ꯌꯥꯏꯑꯦ ꯇꯥꯃꯣ ꯍꯥꯏꯗꯤ ꯑꯩ ꯅꯨꯃꯤꯠ ꯑꯃ ꯌꯦꯡꯖꯔꯛꯑꯒꯦ ꯀꯦ ꯑꯗꯨꯒ ꯑꯗꯨꯝ ꯂꯥꯛꯑꯒ ꯇꯥꯃꯣꯅ ꯍꯧꯖꯤꯛ ꯍꯥꯏꯕꯤꯔꯤꯕ ꯑꯗꯨꯃꯥꯏꯅ ꯈꯨꯊꯣꯡꯗꯣ ꯇꯥꯃꯣꯅ ꯑꯃꯨꯛꯇꯪ ꯊꯣꯡꯕꯤꯔꯒ ꯑꯗꯒꯤ ꯍꯥꯏꯗꯤ ꯇꯥꯃꯣꯅ ꯍꯥꯏꯗꯤ ꯐꯣꯟꯗ ꯍꯥꯏꯔꯞꯄꯕꯨꯗꯤ ꯑꯁꯦꯡꯕꯗ ꯇꯥꯃꯣꯅ ꯊꯣꯡꯕꯗꯣ ꯍꯥꯏꯗꯤ ꯎꯖꯍꯧꯔꯒꯗꯤ ꯑꯩꯉꯣꯟꯗ ꯗ ꯍꯦꯟꯅꯁꯨ ꯍꯥꯏꯕꯗꯤ ꯈꯪꯍꯟꯕꯗꯣ ꯍꯦꯟꯅ ꯍꯦꯜꯜꯂꯤ ꯁꯤꯗꯅ ꯑꯗꯨꯃꯥꯏꯅ ꯇꯧꯔꯒ ꯑꯩꯁꯨ ꯅꯣꯡꯃꯥ ꯀꯣꯏꯊꯣꯛꯣꯔꯛꯀꯦ ꯇꯥꯃꯣ ꯍꯣꯏꯗ ꯑꯗꯨꯒ ꯏꯆꯤꯜ ꯏꯅꯥꯎ ꯍꯥꯏꯗꯤ ꯑꯗꯨꯃꯥꯏꯅ ꯏꯟꯁꯥꯡ ꯑꯗꯨꯝ ꯍꯥꯎꯗꯣꯛꯑꯒ ꯑꯗꯒꯤ ꯐꯖꯅ ꯏꯔꯣꯝꯕ ꯑꯃ ꯇꯧꯔꯒꯀꯣ
ꯎꯝ ꯎꯝ
ꯍꯣꯏꯗ ꯍꯥꯏꯗꯤ ꯌꯦꯟꯗ꯭ꯔꯦꯝ ꯌꯥꯝꯅ ꯐꯩꯌꯦ ꯍꯟꯗꯛꯁꯦ ꯑꯗꯨ ꯑꯣꯏꯅ ꯌꯦꯟꯗꯦꯝꯗ ꯄꯣꯔꯛꯑꯒ ꯑꯂꯨꯒ ꯑꯗꯩ ꯇꯥꯃꯣ ꯉꯍꯥꯃꯨꯛꯇꯤ ꯑꯥ ꯍꯥꯏꯗꯤ ꯁꯣꯏꯕꯨꯝ ꯆꯥꯕ ꯌꯥꯍꯧꯗꯕꯗꯣ ꯍꯧꯖꯤꯛꯁꯨ ꯑꯗꯨꯝ ꯆꯥꯕꯤꯗ꯭ꯔꯤꯕꯣ
ꯁꯣꯏꯕꯨꯝꯖꯦ ꯃꯔꯛ ꯃꯔꯛꯇ ꯆꯥꯕꯕꯨꯗꯤ ꯀꯩꯁꯨ ꯀꯥꯏꯗꯦ ꯌꯥꯝ ꯇꯣꯏꯅꯗꯤ ꯆꯥꯗꯦ ꯑꯗꯣ ꯏꯆꯟ ꯂꯥꯛꯄ ꯅꯨꯃꯤꯠꯇꯨꯃꯗꯤ ꯆꯥ ꯇꯥꯔꯦꯗꯅ
ꯑꯣ ꯑꯗꯨꯗꯤ ꯑꯁ ꯍꯥꯏꯗꯤ ꯑꯩꯅ ꯁꯣꯏꯕꯨꯝꯗꯨꯒ ꯍꯥꯏꯗꯤ ꯌꯦꯟꯗꯦꯝꯁꯤꯒ ꯄꯨꯖꯔꯛꯑꯒꯦ ꯑꯗꯨꯒ ꯑꯂꯨ ꯑꯅꯧꯕ ꯑꯩꯈꯣꯏꯒꯤ ꯍꯤꯡꯒꯣꯜꯗꯒꯤ ꯇꯥꯟꯕꯁꯨ ꯂꯩꯌꯦ ꯑꯗꯨꯗꯨꯒ ꯍꯥꯏꯗꯤ ꯑꯂꯨ ꯑꯅꯧꯕꯗꯨꯒ ꯑꯃ ꯃꯣꯔꯣꯛ ꯑꯇꯦꯛꯄꯒ ꯊꯥꯛꯑꯒ ꯐꯖꯅ ꯏꯔꯣꯜꯂꯁꯦ ꯑꯗꯨꯒ ꯇꯥꯃꯣꯅ ꯍꯧꯖꯤꯛ ꯍꯥꯏꯕꯤꯔꯤꯕ ꯑꯣꯛ ꯁꯥ ꯊꯣꯡꯕꯗꯨꯔ ꯅꯠꯇ꯭ꯔꯒꯅ ꯁꯟꯁꯥꯒ ꯌꯥꯟꯅꯕꯗꯨꯔ ꯑꯃꯍꯦꯛꯇꯪ ꯍꯥꯏꯗꯤ ꯅꯨꯃꯤꯠꯇꯨꯗ ꯍꯥꯏꯗꯤ ꯑꯥ ꯀꯩꯅꯣ ꯈꯨꯗꯣꯡ ꯆꯥꯕꯗꯣ ꯑꯃ ꯌꯦꯡꯉꯒ ꯊꯣꯡꯉꯒ ꯄꯨꯟꯅ ꯆꯥꯃꯤꯟꯅꯔꯁꯦ
ꯑ ꯍꯣꯏ ꯌꯥꯏꯌꯦ ꯌꯥꯏꯌꯦ ꯆꯥꯁꯦ
ꯂꯥꯛꯑꯣ ꯂꯥꯛꯑꯝꯗꯥꯏꯗ ꯏꯆꯟꯅ ꯍꯦꯛ ꯂꯥꯛꯑꯝꯗꯥꯏꯗ ꯅꯨꯃꯤꯠꯇꯣ ꯅꯣꯡꯃ ꯋꯥꯠꯂꯤꯉꯩꯗ ꯍꯦꯛ ꯍꯥꯏꯕꯤꯔꯛꯑꯣ ꯍꯥꯏꯕꯗꯤ ꯊꯕꯛ ꯏꯟꯒꯥꯡ ꯑꯃ ꯂꯩꯕ ꯍꯥꯏꯕꯁꯤ ꯇꯝꯕ ꯉꯝꯗꯕꯅꯤꯅ ꯍꯦꯛ ꯂꯥꯛꯁꯟꯕ ꯅꯨꯃꯤꯠꯇꯨꯗ ꯑꯦ ꯑꯩꯅ ꯆꯠꯊꯣꯛꯑꯦ ꯈꯣꯠꯇꯣꯛ ꯑꯦ ꯍꯥꯏꯕꯁꯨ ꯍꯦꯛ ꯅꯨꯡꯉꯥꯏꯇꯦ ꯑꯗꯨꯅ ꯆꯟꯅ ꯍꯌꯦꯡ ꯂꯥꯛꯀꯦ ꯅꯠꯇ꯭ꯔꯒ ꯍꯥꯡꯆꯤꯠ ꯂꯥꯛꯀꯦ ꯍꯥꯏꯕ ꯄꯣꯠꯇꯨꯃ ꯋꯥꯠꯂꯤꯉꯩꯗ ꯄꯥꯎ ꯍꯦꯛ ꯐꯥꯎꯕꯤꯔꯛꯑꯣ
ꯑꯣ ꯍꯣꯏ ꯌꯥꯏꯌꯦ ꯑꯗꯒꯤ ꯇꯥꯃꯣ ꯍꯥꯏꯗꯤ ꯑ ꯑꯩꯈꯣꯏꯗ ꯑ ꯇꯥꯃꯣ ꯍꯣꯏꯗ ꯂꯥꯛꯄꯗꯨꯗ ꯇꯥꯟ ꯆꯞ ꯆꯥꯔꯦ ꯑꯩꯈꯣꯏꯒꯤ ꯃꯅꯤꯡꯗ ꯑꯩꯈꯣꯏꯒꯤ ꯆꯝꯄ꯭ꯔꯥ ꯄꯥꯝꯕꯤ ꯑꯃ ꯑꯩꯅ ꯃꯃꯥꯡ ꯆꯍꯤꯗ ꯌꯦꯡꯒꯦꯅ ꯊꯥꯖꯕꯅꯦꯕ ꯑꯗꯨ ꯑꯗꯨꯝ ꯄꯥꯝꯕꯤ ꯌꯥꯝ ꯀꯟꯅ ꯆꯥꯎꯕꯁꯨ ꯅꯠꯇꯦ ꯄꯥꯝꯕꯤ ꯑꯗꯨꯝ ꯑꯩꯈꯣꯏ ꯃꯌꯥꯏ ꯑꯣꯏꯔꯞ ꯇꯧꯕꯁꯦ ꯍꯥꯏꯗꯤ ꯃꯅꯨꯡꯗꯒ ꯍꯥꯏꯗꯤ ꯎꯝ ꯑꯣꯔꯦꯟꯖ ꯑꯣꯏ ꯌꯦꯂꯣ ꯑꯣꯏ ꯀꯥꯕ ꯃꯍꯤ ꯀꯣꯝꯕ ꯆꯝꯄ꯭ꯔꯥꯗꯣ ꯑꯗꯨꯒꯤ ꯇꯥꯏꯞꯇꯨꯅꯦ ꯑꯗꯣ ꯍꯟꯗꯛꯁꯦ ꯍꯥꯏꯗꯤ ꯑꯁ ꯑꯉꯛꯄ ꯐꯪꯅ ꯍꯥꯏꯗꯤ ꯐꯖꯅ ꯄꯥꯜꯂꯦ ꯑꯗꯣ ꯑꯩꯅ ꯇꯥꯃꯣ ꯍꯣꯏꯗ ꯂꯥꯛꯄ ꯀꯥꯟꯗ ꯑꯗꯨꯝ ꯇꯥꯃꯣꯗꯁꯨ ꯑꯗꯨꯝ ꯃꯍꯥꯎ ꯇꯪꯍꯟꯅꯕ ꯑꯗꯨꯝ ꯈꯔ ꯍꯥꯞꯆꯔꯛꯀꯦ
ꯍꯣ ꯍꯣꯏ ꯌꯥꯝ ꯐꯩꯌꯦ ꯑꯩꯅꯁꯨ ꯌꯥꯝ ꯄꯥꯝꯖꯩ ꯆꯝꯄꯔꯥꯁꯦ ꯍꯥꯏꯗꯤ ꯃꯥꯁꯦ ꯑꯌꯨꯛ ꯉꯟ ꯇꯥꯗ ꯑꯩꯈꯣꯏ ꯏꯁꯤꯡ ꯂꯨꯝꯕꯨ ꯂꯨꯝꯕꯨ ꯁꯥꯕꯗ ꯃꯥꯖꯦ ꯃꯁꯨꯡ ꯑꯃ ꯁꯨꯝꯖꯤꯜꯂꯒ ꯑꯩꯈꯣꯏꯅ ꯊꯛꯄꯁꯨ ꯑꯩꯈꯣꯏꯒꯤ ꯍꯛꯆꯥꯡꯗꯁꯨ ꯌꯥꯝ ꯅꯨꯡꯉꯥꯏ ꯑꯗꯨꯒ ꯋꯦꯠ ꯂꯣꯁꯠ ꯁꯨ ꯌꯥꯝꯅ ꯃꯇꯦꯡ ꯄꯥꯡꯉꯤ ꯑꯗꯨꯒ ꯑꯩꯈꯣꯏꯒꯤ ꯏꯁꯤꯡ ꯃꯔꯤ ꯅꯨꯡꯉꯥꯏꯇꯕꯁꯤꯡꯗꯁꯨ ꯌꯥꯝꯅ ꯀꯥꯟꯅꯕ ꯄꯤ ꯅꯨꯡ ꯂꯩꯕꯁꯤꯡꯗꯁꯨ ꯌꯥꯝꯅ ꯀꯥꯟꯅꯕ ꯄꯤ ꯍꯥꯏ ꯑꯈꯪ ꯑꯍꯩꯁꯤꯡ ꯑꯗꯨꯃꯥꯏꯅ ꯍꯥꯏ ꯑꯗꯨꯅ ꯑꯩꯁꯨ ꯈꯒ ꯊꯛꯆꯩ ꯑꯗꯣ ꯐꯪꯗꯕ ꯀꯥꯟꯗꯗꯤ ꯍꯦꯛ ꯂꯦꯞꯄꯦꯕꯀꯣ ꯑꯗꯣ ꯏꯆꯟꯅ ꯄꯨ